ꯍꯜꯂꯣ
ꯇꯥꯔꯕꯣ ꯇꯥꯔꯕꯣ ꯍꯜꯂꯣ
ꯍꯜꯂꯣ
ꯇꯥꯔꯕ꯭ꯔꯣ
ꯇꯥꯔꯦ ꯅꯪ ꯇꯥꯔꯕꯣ
ꯑꯣ ꯇꯥꯔꯦ ꯇꯥꯔꯦ ꯌꯥꯝ ꯄꯤꯛꯅ ꯇꯥꯏꯌꯦ ꯑꯗꯨꯗꯨꯒꯤ ꯑꯩꯅ
ꯑꯗꯣ ꯌꯥꯝ ꯄꯤꯛꯅ ꯇꯥꯕꯗꯣ ꯑꯩ ꯏꯌꯥꯔꯄꯤꯁ ꯍꯥꯞꯁꯨ ꯍꯥꯞꯇꯦ ꯀꯣꯗꯥꯏꯔꯤ ꯈꯟ
ꯍꯣꯏ ꯑꯩꯒꯤ ꯐꯣꯟꯅ ꯑꯣꯏꯔꯝꯅꯤ ꯑꯩ ꯐꯣꯟꯁꯦ ꯉꯁꯤꯁꯨ ꯑꯗꯨꯝ ꯅꯨꯡꯉꯥꯏ ꯇꯦꯕꯀꯣ ꯉꯁꯥꯏꯁꯨ ꯃꯨꯛ ꯌꯥꯔꯨꯗ꯭ꯔꯦꯕ ꯌꯥꯍꯧꯔꯛꯄꯒ ꯍꯧꯒꯠꯂꯛꯄꯁꯤꯗ ꯐꯣꯟꯁꯦ ꯌꯥꯔꯝꯗꯕꯅꯦꯃꯦ ꯑꯦ ꯌꯥꯔꯝꯃꯦ ꯐꯣꯟꯁꯦ ꯌꯥꯔꯝꯃꯦ ꯌꯥꯔꯝꯃ ꯑ ꯀꯃꯥꯏꯅ ꯇꯧꯔꯒ ꯃꯨꯠꯈ꯭ꯔꯤꯅꯣ ꯈꯪꯗꯦ ꯑꯗꯨꯝ ꯃꯨꯠꯈ꯭ꯔꯦꯕ ꯑꯗꯩꯗꯤ ꯍꯦꯡ ꯆꯠꯂꯒ ꯌꯥꯈꯤꯗ꯭ꯔꯦ ꯑꯗꯩ ꯃꯊꯟꯗ ꯁ꯭ꯋꯨꯏꯁꯣꯞ ꯇꯥꯖꯒ꯭ꯔꯦꯕꯀꯣ ꯑꯗꯨꯏꯗꯨꯒꯅꯦ ꯀꯣꯟꯅ ꯌꯥꯔꯛꯄ ꯀꯨꯏꯗ꯭ꯔꯤꯌꯦ ꯑꯗꯨꯒꯤ ꯑꯩ ꯐꯣꯟꯁꯦ ꯈꯔ ꯅꯨꯡꯉꯥꯏꯇ꯭ꯔꯕ ꯃꯥꯜꯂꯦ ꯐꯣꯟ ꯑꯃ ꯂꯩꯔꯣ ꯂꯩ ꯀꯟꯅ ꯍꯥꯏꯔꯦ ꯑꯩ ꯍꯧꯖꯤꯛ
ꯍꯥꯏꯔꯦ ꯅꯪ ꯐꯣꯟ ꯑꯃ ꯁꯤꯜꯂꯣ ꯁꯤꯜꯂꯣꯅ ꯑꯩ ꯃꯣꯏꯅ ꯍꯥꯏꯔꯤꯁꯦ ꯍꯣꯏ ꯐꯣꯟꯁꯨ ꯋꯥꯔꯛꯑꯦꯕ ꯐꯣꯟꯁꯤ ꯉꯝꯃꯛꯇ꯭ꯔꯦꯕ ꯅꯪꯒꯤ ꯌꯥꯔꯣꯏ ꯀꯝ ꯑꯗꯨ ꯀꯨꯏ ꯂꯥꯛꯆꯔꯤꯌꯦꯅ
ꯎꯝ ꯗꯣꯅꯦꯁꯟ ꯑꯃ ꯇꯧꯔꯒꯦ ꯍꯥꯏꯔꯒ ꯀꯩ ꯇꯧꯔꯤꯅꯣ ꯆꯥꯛ ꯆꯥꯔꯕꯣ
ꯆꯥꯗꯔꯤꯌꯦ ꯅꯪ ꯆꯥꯛ ꯆꯥꯔꯕꯣ
ꯑꯣ ꯆꯥꯗ꯭ꯔꯤꯗ ꯑꯈꯣꯏꯁꯨ ꯌꯥꯍꯧꯁꯨ ꯊꯦꯡꯉꯦ ꯑꯗꯨꯏꯗꯨꯅ ꯆꯥꯛꯇꯣ ꯍꯧꯖꯤꯛꯇ ꯂꯣꯏꯕꯗ ꯉꯥꯏꯔꯤ ꯆꯥꯗꯔꯤ
ꯆꯥꯛ ꯊꯣꯡꯕꯨ ꯊꯣꯡꯉꯕꯣ
ꯑꯥ ꯆꯥꯛꯇꯤ ꯊꯣꯡꯉꯦ ꯂꯣꯏꯔꯦ ꯑꯗꯨꯏꯗꯨꯒ ꯎꯝ ꯀꯩꯅꯣꯕꯨꯗꯤ ꯆꯥꯗꯤ ꯆꯥꯗ꯭ꯔꯤꯕ ꯉꯥꯍꯥꯛ ꯂꯩꯔꯒ ꯆꯥꯥꯔꯁꯦꯅ ꯈꯤꯇꯪ ꯌꯥꯝ ꯁꯥꯒꯠꯂꯛꯄꯁꯦ ꯁꯤꯒꯤꯔꯥ ꯈꯪꯗꯦ ꯍꯥꯏꯕ ꯆꯥꯛ ꯆꯥꯅꯤꯡꯕ ꯄꯣꯛꯇ꯭ꯔꯤꯁꯦ
ꯃꯥꯅꯤ ꯁꯥꯒꯠ ꯂꯛꯄꯩ
ꯅꯣꯏꯒꯤꯗꯤ ꯆꯥꯛ ꯊꯣꯡꯗ꯭ꯔꯤꯕꯣ ꯑꯝꯇ
ꯂꯩꯌꯦ ꯉꯔꯥꯡ ꯍꯣꯏ ꯌꯥꯍꯧꯗꯤ ꯉꯜꯂꯤ ꯌꯥꯍꯧꯗꯤ ꯉꯜꯂꯦ ꯑꯩ ꯉꯁꯥꯏ ꯍꯧꯒꯠꯂꯁꯦ
ꯑꯣ
ꯑꯗꯨꯝ ꯐꯃꯨꯠꯗ ꯂꯩ ꯎꯝ
ꯑꯈꯣꯏꯒꯤ ꯃꯥꯏꯔꯦꯟ ꯊꯣꯡꯉꯤꯌꯦ ꯆꯥꯁꯤ ꯂꯥꯛꯑꯣ
ꯑꯦꯁ ꯌꯥꯔꯦ
ꯏꯁ ꯀꯥꯏꯔꯤꯔꯣ
ꯏꯀꯥꯏꯗꯦ ꯌꯦꯟ ꯊꯣꯡꯕꯣꯏ ꯂꯥꯛꯀꯦ ꯇꯧꯕ
ꯑ ꯌꯦꯟ ꯁꯨ ꯍꯥꯞꯄꯦ ꯃꯥꯏꯔꯦꯟꯗꯨꯗꯅꯦ ꯌꯦꯟ ꯊꯥꯛꯑꯦꯕ
ꯑꯥ ꯃꯥꯏꯔꯦꯟꯗꯣ ꯌꯦꯟ ꯊꯥꯛꯄ
ꯎꯝ ꯆꯥꯖꯔꯕ
ꯊꯥꯖꯗ꯭ꯔꯤꯅꯦ ꯑꯅꯧꯕꯅꯤ ꯑꯗꯨꯗꯤ ꯑꯅꯧꯕ ꯍꯤꯟꯖꯥꯡ ꯈꯨꯊꯣꯡꯅꯤꯅꯦ
ꯑ ꯑꯗꯨꯗꯣ ꯑꯅꯧꯕꯗꯣ ꯇꯦꯁ ꯇꯧꯁꯨ ꯂꯥꯛꯑꯣ ꯈꯪꯗꯦꯗ ꯑꯩꯈꯣꯏꯗꯤ ꯑꯅꯧ ꯑꯅꯧꯕ ꯈꯨꯊꯣꯡ ꯊꯣꯡꯖꯤꯟꯕꯅꯤ
ꯊꯣꯡꯕꯤꯨ ꯊꯣꯡꯕꯤꯨ ꯊꯣꯡꯕꯤꯒꯖ ꯃꯅꯤ
ꯑꯗꯣ ꯑꯌꯨꯛꯁꯤꯕꯨ ꯀꯩꯀꯩ ꯇꯧꯔꯝꯒꯦ ꯋꯥꯋꯥꯛꯀꯤꯡꯒ ꯆꯦꯜꯂꯨꯕ꯭ꯔꯣ ꯋꯥꯋꯥꯛꯀꯤꯡ ꯆꯦꯟꯒꯅꯤ ꯍꯥꯏꯕ ꯄꯥꯎ ꯑꯝ ꯇꯥꯈꯤꯨꯝ ꯇꯧꯋꯤ ꯑꯗꯣ ꯃꯈꯣ ꯃꯋꯥ ꯑꯃꯇꯥ ꯇꯥꯗ
ꯁꯦ ꯄꯨꯡꯗꯣ ꯀꯩꯅꯣꯗ ꯇꯔꯦꯠ ꯃꯈꯥꯏꯗ ꯊꯒꯠꯂꯅꯤ ꯇꯔꯦꯠ ꯃꯈꯥꯏ ꯑꯃꯀꯊꯑꯦ ꯉꯥꯏꯍꯥꯛꯇꯪ ꯍꯧꯍ ꯅꯤꯄꯃꯒ ꯋꯥꯥꯏꯁꯛ ꯊꯣꯛꯑ ꯂꯩꯌꯣꯅꯦꯒ ꯆꯦꯟꯗꯦꯗꯅ
ꯑꯁ ꯑꯩꯗꯤ ꯅꯤꯄꯥꯟ ꯇꯥꯗꯧꯔꯕ ꯃꯥꯜꯂꯦ ꯑꯩꯅ ꯃꯤꯀꯞ ꯊꯣꯛꯂꯛꯄꯗ
ꯍꯣꯏ ꯅꯪ ꯑꯗꯨ ꯐꯣꯟ ꯇꯧꯔꯛꯑ ꯑꯗꯨ ꯐꯣꯟ ꯇꯧꯔꯛꯑꯝꯃꯤꯗꯅ ꯑꯩꯉꯣꯟꯗ
ꯑꯥ
ꯇꯧꯣꯔꯥ ꯅꯉ ꯑꯃ ꯍꯥꯏꯁ ꯇꯨꯃꯤꯟꯅ ꯂꯩꯈ꯭ꯔꯦꯕ ꯅꯪꯁꯦ ꯑꯩꯅ ꯐꯣꯟ ꯇꯧꯔꯛꯑꯦꯅ ꯍꯜꯂꯣ ꯍꯜꯂꯣ ꯑꯣꯏꯁꯤꯅꯁꯦ ꯍꯥꯏꯔꯣ ꯍꯥꯏꯅ ꯍꯪꯉ ꯀ ꯉꯥꯟꯅꯅ ꯀꯩꯝ ꯈꯪꯃꯛꯇꯣꯏꯅꯣ ꯀꯩꯅꯣ ꯃꯥꯏꯁꯦ ꯁꯣꯏꯔꯤꯔꯣ ꯅꯠꯇ꯭ꯔꯒ ꯑꯌꯨꯛꯁꯤꯗꯥ ꯍꯥꯏꯅ ꯍꯥꯏꯌꯦ ꯑꯗꯣ ꯑꯩ ꯅꯪꯨ ꯀꯣꯜ ꯦꯛ ꯇꯧꯔꯦ ꯅꯪ ꯄꯥꯏꯔꯛꯇ꯭ꯔꯦ ꯑꯗꯩ ꯅꯪ ꯑꯃꯨꯛ ꯉꯥꯏꯍꯥꯛ ꯂꯩꯔ ꯀꯣꯜ ꯇꯧꯔꯛꯑ ꯃꯤꯉꯣꯟꯗꯁꯨ
ꯑꯗꯨꯣ ꯑꯩꯒꯤꯁꯦ ꯑꯩꯒꯤ ꯐꯣꯟꯗꯣ ꯉꯥꯏꯍꯥꯛꯇꯣ ꯌꯥꯈꯤꯗ꯭ꯔꯦꯕ ꯑꯗꯨꯗꯨꯒꯤ ꯒꯦꯃꯦꯟꯗꯥꯒꯤ ꯭ꯔꯦꯕ ꯏꯃꯥꯟꯅꯕꯤ ꯌꯥꯝꯅꯔꯗꯤ ꯑꯩꯉꯣꯟꯗ ꯐꯣꯟ ꯇꯧꯔꯛꯑꯝꯃꯦꯕ ꯀꯣ ꯑꯗꯨꯀꯥꯟꯗ ꯃꯥꯒꯤ ꯐꯣꯟꯁꯦ ꯑꯩꯅ ꯄꯥꯏꯔꯤꯅꯦꯅ ꯇꯧꯔꯒ ꯅꯝꯁꯤꯟꯈꯤꯕꯗꯒꯤ ꯄꯥꯏꯈꯤꯗ꯭ꯔꯦꯕ ꯍꯥꯏꯗꯤ ꯄꯥꯏꯕ ꯑꯣꯏꯈꯤꯗ ꯠꯇ꯭ꯔꯦꯕꯀꯣ ꯅꯥꯀꯟꯗꯨꯗ ꯅꯪ ꯑꯩꯅ ꯑꯗꯨꯝ ꯍꯥꯏꯗꯤ ꯇꯨꯝꯕꯗꯣ ꯃꯤꯀꯧ ꯊꯣꯛꯂꯤ ꯊꯣꯛꯣꯂꯤ ꯇꯧꯔꯛꯄꯗ ꯃꯥꯅ ꯇꯧꯔꯛꯄꯤꯗꯨꯅꯦꯕꯗꯣ ꯑꯩꯅ ꯃꯉꯣꯟꯗ ꯑꯃꯨꯛ ꯍꯜꯂꯒ ꯇꯧꯔꯤꯅꯦꯅ ꯇꯧꯋꯦꯕ ꯑꯗꯩ ꯑꯗꯨꯝ ꯀꯣꯁꯦ ꯁꯤ ꯒꯌꯥꯃꯦꯟ ꯇꯥꯈꯤꯗ꯭ꯔꯦꯕ ꯑꯗꯨ ꯐꯣꯟꯁꯤ ꯌꯥꯛ ꯭ꯔꯤꯅꯦꯕ ꯑꯗꯨꯗꯨꯗ ꯑꯣꯏꯔꯝꯃꯅꯤ ꯑꯩ ꯒ꯭ꯌꯥꯟ ꯑꯃ ꯇꯥꯍꯧꯗ꯭ꯔꯦ ꯑꯗꯨꯗꯨꯒ ꯀꯣꯟꯅ ꯍꯜꯂꯛꯀꯥꯟꯗ ꯂꯣꯏꯔꯀꯥꯟꯗꯕꯨꯗꯤ ꯑꯩꯅꯕꯨꯗꯤ ꯍꯜꯂꯒ ꯑꯃꯨꯛꯀ ꯇꯧꯈ꯭ꯔꯕꯅꯦꯕ ꯃꯉꯣꯟꯗ ꯑ ꯄꯥꯎꯕꯨꯗꯤ ꯐ ꯐꯥꯎꯅꯔꯦ ꯑꯗꯨꯏꯗꯨꯒ ꯑꯗꯣ ꯃꯤꯅ ꯐꯣꯟ ꯇꯧꯔꯛꯑꯝꯃꯦꯕꯀꯣ ꯑꯗꯨꯀꯥꯟꯗꯅꯦ ꯑꯩꯗꯣ ꯐꯣꯟꯗꯣ ꯕꯤꯖꯤ ꯍꯥꯏꯌꯦꯅ ꯍꯥꯏꯌꯦꯕ ꯑꯩ ꯑꯁꯦꯡꯕꯗꯤ ꯁ꯭ꯋꯤꯤꯁ ꯑꯣꯐ ꯂꯩꯔꯤꯅ ꯅꯠꯇ꯭ꯔꯥ ꯐꯣꯟꯗꯨ ꯌꯥꯗ꯭ꯔꯕꯅꯤꯅ ꯑꯗꯨ ꯀꯩꯒꯤꯅꯣ ꯈꯪꯗꯦ ꯕꯤꯖꯤ ꯍꯥꯏ ꯍꯥꯏꯌꯦ ꯑꯗꯨ ꯅꯪꯅ ꯇꯧꯔꯛꯄꯗꯗꯤ
ꯑꯩ ꯐꯣꯟꯗ ꯐꯣꯟ ꯇꯧꯔꯛꯄꯗꯗꯤ ꯑꯣ ꯇꯧꯕꯒꯤꯗꯣ ꯍꯥꯏꯔꯛꯑꯦ ꯑꯗꯨꯝ ꯅꯪ ꯁꯤ ꯐꯣꯟ ꯀꯩꯅꯣꯁꯦ ꯀꯩꯅꯣ ꯂꯩꯕ ꯀꯩꯅꯣ ꯍꯥꯏꯔꯛꯑꯦ ꯐꯣꯟ ꯄꯥꯏꯔꯛꯇ꯭ꯔꯦ ꯈꯣꯠꯂꯛꯇ꯭ꯔꯦꯅ ꯍꯥꯏꯕ ꯃꯇꯨꯡ ꯑꯗꯨꯃꯥꯏꯅ ꯍꯥꯏꯔꯛꯑꯦꯕ
ꯑꯣ ꯑꯗꯨꯗ ꯑꯩꯉꯣꯟꯗꯗꯤ ꯑꯃꯨꯛ ꯂꯥꯛꯇ꯭ꯔꯦꯕ ꯍꯧꯖꯤꯛꯀꯤꯁꯦ ꯑꯣ ꯀꯣꯟꯅ ꯐꯣꯟꯗꯣ ꯌꯥꯔꯀꯥꯟꯗ ꯑ ꯑꯗꯨꯁꯨ ꯉꯥꯏꯍꯥꯛ ꯂꯩꯔꯒ ꯍꯥꯏꯗꯤ ꯌꯥꯔꯛꯄꯒꯗꯤ ꯊꯣꯛꯂꯛꯇꯦꯗꯅ ꯃꯦꯁꯦꯁꯇꯣ ꯦꯁ ꯀꯣꯟꯅ ꯊꯣꯔꯛꯑꯦ ꯑꯗꯨ ꯊꯂꯛꯑꯀꯥꯟꯗ ꯐꯣꯟ ꯇꯧꯔꯛꯑꯝꯕꯒꯤ ꯂꯩꯔꯝꯃꯦ
ꯎꯝ
ꯑꯗꯨꯃꯥꯏꯅ ꯇꯧꯔꯦ ꯐꯣꯟꯁꯦ ꯌꯥꯗꯕꯁꯦ ꯑꯁ ꯃꯊꯥ ꯁꯥꯒꯠꯂꯛꯑꯦ ꯑꯩ ꯑꯩꯗꯤ ꯍꯩꯡ ꯍꯌꯦꯡ ꯀꯩꯅꯣꯗꯣ ꯑꯣꯛꯇꯣꯕꯔ ꯑꯗꯨꯗꯥꯋꯥꯏꯗꯣ ꯑꯗꯨꯗ ꯑꯣꯏꯅ ꯐꯣꯟꯁ ꯂꯩꯁꯤ ꯍꯥꯏꯅ ꯈꯟꯕꯅꯦ ꯍꯥꯏꯕ ꯑꯗꯣ ꯑꯗꯨꯏ ꯃꯔꯛꯇ ꯌꯥꯔꯛ ꯅꯠꯇ꯭ꯔꯗꯤ ꯑꯩ ꯃꯊꯥ ꯁꯥꯅꯤꯌꯦ
ꯅꯪ ꯐꯣꯟꯗꯣ ꯀꯌꯥꯝ ꯀꯨꯏꯗꯒꯦ ꯄꯥꯏꯕ
ꯀꯨꯏꯔꯦꯗ ꯐꯣꯟ ꯀꯨꯏꯕꯩꯗꯤ ꯍꯥꯏꯗꯤ ꯑꯩꯅ ꯑꯦꯂꯚꯦꯟ ꯀꯥꯕ ꯍꯧꯔꯛꯄꯗꯣ ꯑꯗꯨꯗ ꯇꯦꯜ ꯂꯣꯏꯔꯛꯄ ꯀꯥꯟꯗ ꯑꯩꯈꯣꯏ ꯆꯦꯒ ꯑꯩꯈꯣꯏ ꯕꯥꯒꯅ ꯂꯩꯕꯤꯕ ꯅꯦꯕ ꯐꯣꯟꯁꯦ ꯑꯗꯨ ꯀꯨꯏꯔꯗ꯭ꯔꯥ ꯑꯗꯨꯗꯤ ꯆꯍꯤ ꯃꯔꯤ ꯃꯨꯛ ꯁꯨꯔꯝꯃꯗꯣꯏ ꯃꯥꯜꯂꯦꯅ ꯈꯟꯕꯗ ꯑꯗꯨꯗꯨꯝ ꯑꯩꯅ ꯌꯥꯗꯅ ꯌꯥꯗꯅ ꯑꯗꯨꯝ ꯁꯦꯝꯃ ꯁꯦꯝꯃ ꯄꯥꯏꯖꯔꯤꯅꯦꯕ ꯍꯟꯗꯛꯁꯦ ꯈꯔ ꯅꯨꯡꯉꯥꯏꯇꯦꯕ ꯑꯗꯨꯝ ꯌꯥꯗꯕꯤ ꯅꯍꯥꯟ ꯑꯃꯨꯛꯁꯨ ꯌꯥꯗꯕꯤ ꯇꯧꯕꯗꯣ ꯐꯣꯟ ꯑꯗꯨ ꯑꯗꯨꯃꯥꯏ ꯑꯥ ꯑꯗꯨꯃꯥꯏꯅ ꯇꯧꯔꯒ ꯐꯣꯟꯁꯦ ꯑꯗꯨꯝ ꯈꯔꯗꯤ ꯅꯨꯡꯉꯥꯏꯇ꯭ꯔꯦꯕ ꯃꯥꯁꯦ ꯀꯨꯏꯔꯛꯑꯕꯅꯤꯅ ꯑꯗꯩꯗꯤ ꯑꯩꯈꯣꯏꯅ ꯁꯤꯖꯤꯟꯅꯕꯁꯨ ꯌꯥꯝ ꯁꯤꯖꯤꯟꯅꯩꯦ ꯑꯗꯣ ꯑꯗꯩꯗꯤ ꯀꯩꯅꯣꯁꯨ ꯏꯁꯇꯣꯔꯦꯖꯁꯤꯁꯨ ꯆꯠꯂꯛꯇ꯭ꯔꯕ ꯍꯥꯏ
ꯍꯣꯏ ꯍꯣꯏ ꯆꯤꯜꯂꯥꯛꯑꯕꯗꯣ
ꯎꯝ ꯊꯤꯜꯂꯛꯑꯕ ꯑꯗꯨꯏ ꯈꯔ ꯅꯨꯡꯉꯥꯏꯇ꯭ꯔꯦꯕ
ꯑꯩꯁꯦ ꯏꯁꯇꯣꯔꯦ ꯆꯤꯟꯕꯕꯨꯗꯤ ꯍꯧꯔꯦ ꯑꯗꯣ ꯑꯩ ꯅꯣꯡ ꯐꯣꯟ ꯂꯩꯕꯛ ꯀꯨꯏꯗ꯭ꯔꯤ ꯆꯍꯤ ꯑꯍꯨꯝꯗꯤ ꯐꯥꯔꯦꯕꯀꯣ ꯑꯍꯨꯝꯃꯨꯛ ꯐꯥꯔꯦꯕ ꯑꯍꯨꯝ ꯎꯝ ꯑꯍꯨꯝ ꯐꯥꯔꯦ ꯑꯩꯅ ꯁꯦꯀꯦꯟ ꯌꯔꯗ ꯂꯩꯕꯅꯦ ꯆꯍꯤ ꯃꯔꯤꯐꯥꯎ ꯐꯥꯔꯤꯅꯦ ꯑꯩꯁꯨ ꯑꯩꯅ ꯀꯣꯂꯦꯖ ꯀꯥꯕꯒꯤꯗ ꯂꯩꯕꯅꯦꯕ
ꯑꯣ ꯍꯣꯏꯌꯦ ꯐꯣꯟꯁꯦ ꯀꯨꯏꯗꯕ ꯃꯥꯜꯂ ꯑꯩ ꯃꯥ ꯑꯗꯨꯗꯤ ꯑꯩꯒꯤ ꯆꯍꯤ ꯇꯔꯨꯛ ꯐꯥꯔꯝꯃꯅꯤꯌꯦ ꯑꯩꯒꯤ ꯇꯨ ꯊꯥꯎ ꯊꯥꯎꯖꯟ ꯇ꯭ꯋꯦꯟꯇꯤ ꯇ꯭ꯋꯦꯟꯇꯤꯗ ꯂꯩꯌꯦꯕꯀꯣ
ꯑꯣ
ꯇ꯭ꯋꯦꯟꯇꯤ ꯇ꯭ꯋꯦꯟꯇꯤꯒꯤ ꯖꯨꯟꯗꯔ ꯖꯨꯂꯥꯏꯗꯔ ꯑꯃ ꯂꯩꯕꯅꯦꯕ ꯑꯩꯈꯣꯏꯒꯤ ꯃꯥꯔꯁꯇ ꯑꯦꯛꯖꯥꯝ ꯂꯣꯏꯔꯒ ꯑꯥ ꯇ꯭ꯋꯦꯟꯇꯤ ꯇ꯭ꯋꯦꯟꯇꯤꯗ ꯑꯩꯁꯦ ꯀꯩꯅꯣ ꯊꯥꯔꯦꯗꯅ ꯇꯦꯟ ꯊꯥꯗꯣꯏꯅꯦꯕ ꯑꯗꯎꯒꯠꯇ ꯇꯦꯟꯗꯣ ꯃꯥꯔꯁ ꯇꯔ ꯑꯃ ꯂꯣꯏꯕꯅꯦꯕ ꯑꯩꯈꯣꯏ ꯑꯦꯛꯖꯥꯝꯗꯣ ꯑꯗꯨꯒ ꯑꯦꯄ꯭ꯔꯤꯜ ꯃꯦ ꯂꯩ ꯀ ꯍꯧ ꯍ ꯃꯥꯜꯂ ꯃꯥꯅꯦ ꯖꯨꯟ ꯇ꯭ꯋꯦꯟꯇꯤ ꯁꯤꯛꯁꯇꯔꯥ ꯑꯃ ꯂꯩꯈꯤꯕꯅꯦꯕ ꯑꯩꯒꯤ ꯐꯣꯟꯁꯦ ꯑꯗꯨꯗꯤꯌꯣ ꯍꯧꯖꯤꯛ ꯇꯨ ꯊꯥꯎꯖꯟ ꯇ꯭ꯋꯦꯟꯇꯤ ꯁꯤꯛꯁꯀꯤ ꯖꯨꯟ ꯇ꯭ꯋꯦꯟ ꯑꯗꯨꯗꯤ ꯍꯦꯟꯗꯣꯛꯈ꯭ꯔꯦꯕ ꯑꯗꯨꯗꯤ ꯆꯍꯤ ꯇꯔꯨꯛ ꯁꯨꯈ꯭ꯔꯕ ꯃꯥꯜꯂꯦ ꯃꯥꯁꯦ ꯇꯝꯂꯤꯔꯦ ꯎꯝ
ꯑꯩꯅ ꯐꯣꯟꯗꯣ ꯑꯩꯅ ꯑꯃꯨꯛ ꯀꯣꯂꯦꯖ ꯏꯂꯕꯦꯟ ꯇꯨꯌꯦꯜꯞꯇꯅ ꯐꯣꯟ ꯑꯃꯈꯣꯏ ꯇꯝꯃꯣꯒꯤ ꯑꯃ ꯄꯥꯏꯔꯝꯃꯦꯕ ꯀꯣ ꯑꯗꯨꯗꯣ ꯑꯃꯨꯛ ꯌꯥꯔꯛꯇꯕꯗꯒꯤ ꯀꯣꯂꯦꯖꯀꯤ ꯑꯩꯅ ꯁꯦꯀꯦꯟ ꯏꯌꯥꯔ ꯀꯥꯕꯒꯤ ꯊꯥꯔꯠ ꯁꯦꯃꯤꯁꯇꯔ ꯆꯀꯥꯔꯕꯗ ꯂꯩꯕꯅꯦꯕ ꯑꯗꯨ ꯊꯥꯁꯤ ꯆꯀꯥ ꯑꯣꯛꯇꯣꯕ ꯑ ꯑꯗꯨꯋꯥꯏ ꯂꯩꯕꯅꯦꯕ ꯑꯗꯨꯗꯤ ꯆꯍꯤ ꯑꯍꯨꯝ ꯀꯩꯅꯣ ꯁꯨꯔꯦ ꯆꯍꯤ ꯎꯝ ꯑꯅꯤ ꯑꯅꯤ ꯃꯔꯤꯃꯨꯛ ꯃꯔꯤ ꯃꯔꯤ ꯃꯔꯤ ꯐꯥꯕ ꯃꯥꯜ ꯍꯟꯗꯛꯀ
ꯍꯣꯏ ꯐꯣꯟꯁꯦ ꯑꯁ ꯈꯪꯗꯦ ꯌꯥꯝ ꯂꯩꯅꯤꯡꯉꯤ ꯄꯩꯁꯥ ꯂꯩꯇꯕꯗ ꯉꯥꯏꯔ
ꯁꯤ ꯍꯋꯥꯏ ꯑꯁꯥꯡꯕꯤꯁꯦ ꯍꯥꯞꯄꯔꯣꯏꯁꯤ꯭ꯔꯕꯨ ꯈꯟꯗꯦ
ꯃꯈꯥꯗ ꯍꯋꯥꯏ ꯑꯁꯥꯡꯕꯤ ꯈꯔ ꯄꯥꯜꯍꯧꯋꯤ ꯑꯃ ꯌꯨꯝꯗ ꯌꯨꯝꯗ ꯑꯩꯈꯣꯏ ꯕꯈꯣꯏꯗꯁꯨ ꯈꯔ ꯈꯔ ꯄꯥꯜꯂꯦꯕꯀꯣ ꯑꯗꯨꯀꯥꯟꯗ ꯑꯩꯅ ꯆꯥꯛ ꯆꯥꯕ ꯍꯧꯔꯀꯥꯟꯗꯒꯁꯦ ꯃꯆꯥ ꯃꯌꯥ ꯆꯥꯅꯤꯡꯉꯛꯄꯗꯣ ꯑꯩꯈꯣꯏꯗꯤ ꯁꯨꯝ ꯀꯣꯠꯂꯒ ꯆꯥꯕꯤꯗꯣ ꯆꯥꯃꯦꯦꯠꯀ ꯍꯥꯏꯅꯩꯌꯦꯕ ꯑꯗꯨ ꯇꯧꯅꯤꯡꯉꯛ ꯒꯤ ꯆꯦꯜꯂꯒ ꯍꯦꯛꯎꯗꯣꯏꯅꯦꯕ ꯑꯩꯁꯦ ꯑꯗꯨꯏꯗꯨꯒ ꯆꯥꯗꯣꯏꯅꯦꯕ ꯑꯗꯩ ꯍꯋꯥꯏ ꯇꯦꯡꯅꯧꯒꯗꯣ
ꯍꯣꯏ ꯍꯣꯏ
ꯍꯏ ꯇꯦꯡꯅꯧꯗꯣ ꯍꯥꯎꯕꯅꯤꯅ ꯅꯪ ꯍꯩꯅꯕ꯭ꯔꯥ
ꯍꯥꯏꯅꯩꯌꯦ ꯆꯥꯏꯃꯦ ꯑꯦ ꯑꯩꯕꯨ ꯀꯔꯤ ꯑꯩ ꯑꯇꯣꯞꯄ ꯄꯥꯗ ꯂꯥꯛꯄ ꯃꯤꯔꯕ
ꯅꯠꯇꯦꯍꯦ ꯃꯤ ꯍꯩꯅꯗꯕꯁꯨ ꯂꯩꯗꯅ
ꯂꯥꯏ ꯂꯥꯏꯁꯤ ꯍꯋꯥꯏꯁꯦ ꯍꯥꯞꯄꯔꯣꯏ ꯇꯜꯂꯦ ꯑꯩ ꯄꯝꯇ꯭ꯔ ꯈꯨꯨꯏꯔꯦ
ꯑꯣ ꯀꯩꯅꯧ ꯇꯧꯗꯣꯏꯔꯣ
ꯄꯨꯡ ꯇꯣꯛ
ꯀꯥꯡꯉꯧ ꯑꯃ ꯉꯧꯈꯥꯏꯔꯒ
ꯆꯥꯔꯅꯤ ꯑꯗꯨꯝ
ꯑꯩꯈꯣꯏꯗ ꯆꯁꯤꯦ ꯂꯥꯛꯗꯅ
ꯇꯜꯂꯤ ꯀꯩꯁꯨ
ꯀꯩꯒꯤꯅꯣ ꯇꯜꯂꯤꯗꯨꯕ
ꯇꯗꯒꯤꯦ ꯇꯝꯅꯦ ꯂꯥꯛ ꯀꯩ
ꯑꯗꯨ ꯑꯗꯨꯅꯦꯕ
ꯑꯩꯅ ꯌꯦꯟ ꯊꯣꯡꯕ ꯅꯠꯇ꯭ꯔ ꯇꯠꯂꯦ ꯍꯥꯏꯔꯕ꯭ꯔ ꯅꯠꯇ꯭ꯔꯣ ꯅꯪꯅ ꯀꯩ ꯂꯥꯛꯒꯦꯅ ꯅꯪꯒꯦ ꯅꯕꯨ ꯀꯧꯔꯤꯁꯦ
ꯎ ꯌꯦꯟꯗꯣ ꯀꯩꯅꯣ ꯇꯧꯗꯌꯦ ꯌꯦꯟ ꯍꯧꯖꯤꯛ ꯐꯪꯗꯦ ꯌꯦꯟ ꯌꯦꯟ ꯆꯥꯕ ꯐꯠꯇꯦ ꯍꯛꯆꯥꯡ ꯐꯠꯇꯦ ꯑꯥ ꯃꯌꯦꯦꯟꯒꯨꯝꯕ ꯆꯥꯒꯗꯕꯅꯤ
ꯑꯗꯨ ꯆꯤ ꯃꯌꯥꯌꯦꯩꯅ ꯊꯣꯡꯉꯝꯃꯣ
ꯃꯥꯏꯔꯦꯟ ꯑꯃ ꯊꯣꯡꯗꯣꯛꯑꯦ ꯃꯥꯏꯔꯦꯟꯁꯦ ꯊꯣꯡꯕ ꯂꯣꯏꯔꯕꯅꯦ
ꯂꯣꯏꯔꯕꯣ ꯏꯃ ꯍꯗꯤ ꯌꯥꯝꯅ ꯉꯜꯂꯤꯅ
ꯑꯩꯈꯣꯏꯗꯤ ꯑꯩꯈꯣꯏꯗꯤ ꯌꯥꯍꯧ ꯉꯟꯕꯒꯤ ꯁꯦꯔꯤꯁ
ꯑꯣ ꯍꯣꯏ ꯍꯣꯏ ꯍꯣꯏ ꯏꯍꯧ ꯊꯦꯡꯕꯣꯏꯅ ꯂꯥꯟꯕꯅꯦ
ꯎꯝ ꯍꯣꯏ ꯆꯨꯝꯗꯣꯏꯅꯤ ꯑꯗꯨ ꯆꯨꯝꯗꯣꯏꯅꯤ
ꯏ ꯍꯧ ꯊꯦꯡ ꯃꯈꯣꯏꯅ ꯀꯁ ꯁꯣꯏꯕ ꯍꯥꯏꯇꯥꯔꯦ ꯍꯥꯏꯗꯤ ꯑꯩꯈꯣꯏꯅ ꯈꯪꯗꯗꯅ
ꯃꯥꯅꯤ ꯈꯪꯗꯗꯅ ꯇꯧꯔꯨꯕ
ꯎꯝ
ꯕꯒꯤꯗꯤ ꯆꯨꯝꯒꯗꯕꯅꯦꯕ ꯑꯗꯣ ꯀꯩꯅꯣ ꯇꯧꯗꯦ ꯅꯪ ꯑ ꯆꯥꯛ ꯊꯣꯡꯗꯣ ꯑꯩꯁꯨ ꯊꯣꯡꯗꯣꯛꯑꯣ ꯅꯪꯁꯨ ꯐꯖꯅ ꯒ꯭ꯌꯥꯟ ꯇꯥꯅ ꯑꯩꯁꯨ ꯁꯤꯗ ꯀꯩ ꯀꯩꯅꯣ ꯈꯔ ꯇꯧꯔꯤꯒꯦ ꯑꯗꯨꯏꯗꯨꯒ ꯔꯣꯔꯦꯟ ꯑꯃꯨꯛ ꯋꯥꯔꯤ ꯁꯥꯟꯅꯁꯦ ꯑꯩꯅ ꯀꯩꯅꯣꯝꯁꯨ ꯍꯥꯏꯒꯗꯕ
ꯍꯣꯏ ꯍꯣꯏ ꯍꯥꯏꯕꯤꯌꯣ ꯍꯥꯏꯕꯤꯌꯨ
ꯍꯣꯏ ꯍꯣꯏ ꯊꯝꯃꯒꯦꯀꯣ ꯑꯗꯨꯗꯤ ꯐꯣꯟꯁꯦ ꯑꯪ ꯑꯩ ꯀꯛꯑꯒꯦ